ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦ ꯅꯨꯡꯉꯥꯏ ꯅꯨꯡꯉꯥꯏꯇꯦ ꯑꯩ ꯌꯥꯝ ꯋꯥꯔꯦ ꯉꯁꯤ
ꯑꯩꯗ꯭ꯁ ꯀꯩꯗꯧꯕꯒꯤ ꯋꯥꯕ꯭ꯔꯅꯦ ꯊꯕꯛ ꯆꯠꯄ꯭ꯔꯥꯅꯦ ꯅꯪ
ꯑꯩ ꯊꯕꯛ ꯆꯠꯂꯦ ꯔꯤꯝꯁ ꯆꯠꯂꯒ ꯍꯧꯖꯤꯛꯇ ꯍꯜꯂꯛꯄꯗ ꯉꯥꯏꯔꯤ
ꯑꯁ ꯋꯥꯍꯕꯨꯗꯤ ꯑꯩꯁꯨꯅꯤꯗ ꯍꯧꯖꯤꯛ ꯑꯩ ꯕꯖꯥꯔ ꯆꯠꯂꯒ ꯑꯃꯨꯛ ꯍꯧꯖꯤꯛ ꯈꯛꯇ ꯂꯥꯛꯄꯅꯦ ꯑꯩꯁꯨ ꯐꯝꯁꯨ ꯐꯝꯗ꯭ꯔꯤ ꯐꯝꯒꯦ ꯍꯧꯖꯤꯛ ꯀꯩꯗꯧꯅꯤꯡꯉꯥꯏ ꯆꯠꯄ ꯀꯔꯤ ꯊꯕꯛ ꯂꯩꯕ
ꯑꯩꯁꯦ ꯆꯦꯛꯀꯞ ꯆꯠꯂꯦ
ꯅꯣꯏ ꯑ ꯏꯅꯥꯎꯄꯤ
ꯑ ꯏꯆꯦꯒꯤ ꯃꯆꯥ ꯃꯆꯥꯅꯨꯄꯤꯗꯣ ꯆꯦꯀꯞ ꯆꯠꯂꯦ ꯑꯗꯨꯒ ꯍꯟꯂꯛꯑꯦ ꯕꯖꯥꯔ ꯆꯠꯂꯦ ꯕꯖꯥꯔ ꯀꯣꯏꯔꯦ
ꯏꯁ ꯀꯩ ꯀꯩ ꯀꯣꯏꯕꯗꯨ ꯀꯩ ꯀꯩ ꯂꯥꯎ ꯂꯧꯔꯒꯦ
ꯑꯩꯒꯤ ꯅꯠꯇꯦ ꯑꯉꯥꯡ ꯑ ꯂꯤꯛ ꯑꯦꯌꯔ ꯔꯤꯡ ꯀꯣ ꯑꯗꯨꯒ ꯂꯧꯔꯦ ꯁꯅꯥꯒꯤ ꯂꯧꯋꯦ
ꯑꯣ ꯌꯥꯝ ꯐꯩꯅꯦ ꯀꯥꯡꯉꯝꯒꯅꯤ ꯁꯅꯥꯁꯦ
ꯇꯥꯡꯉꯤ ꯑꯩꯗꯤ ꯂꯨꯄꯥ ꯂꯤꯁꯤꯡ ꯑꯅꯤ ꯑꯍꯨꯝ ꯑꯣꯏꯒꯗꯔꯥ
ꯏꯁ ꯑꯅꯤ ꯑꯍꯨꯝꯒꯤ ꯂꯩꯇꯔꯦ ꯥꯁꯅꯥꯁꯦ ꯃꯔꯤ ꯃꯉꯥꯅ ꯈ꯭ꯋꯥꯏꯗꯒꯤ ꯑꯍꯣꯡꯕ ꯑꯣꯏꯔꯣ
ꯎꯝ ꯑꯥꯏꯠꯇꯤꯟ ꯊꯥꯎꯖꯟꯒꯤꯅꯦ ꯍꯨꯝ ꯍꯨꯝ ꯍꯨꯝ ꯍꯨꯝ ꯍꯨꯝ ꯍꯨꯝ ꯍꯨꯝ ꯍꯨꯝ ꯆꯥꯎꯗꯦ ꯃꯆꯥ ꯄꯤꯛꯇ꯭ꯔꯨꯅꯦ
ꯑꯣ
ꯌꯥꯝ ꯊꯥꯏ ꯊꯥꯖꯗꯅ ꯌꯥꯝ ꯇꯥꯡꯉꯤꯅꯦ
ꯇꯒꯤ ꯑꯃꯨꯛ ꯁꯅꯥ ꯇꯥꯡꯉꯦ ꯍꯥꯏꯌꯦꯅ ꯑꯗꯨꯒꯤꯁꯨ ꯑꯣꯏꯔꯝꯕ ꯌꯥꯏ
ꯃꯥꯒꯤ ꯍꯥꯟꯅ ꯂꯩꯔꯝꯕ ꯎꯝ ꯃꯔꯤꯃ ꯃꯈꯥꯏꯅꯦꯕ ꯑꯗꯨꯒ ꯁꯤꯜꯂꯦ ꯑꯗꯨꯒ ꯊꯥꯠ
ꯋꯥ
ꯎꯝ ꯊꯥꯔꯇꯤꯟ ꯑꯗꯨꯃꯥꯏꯅ ꯂꯧꯕ
ꯑꯣ ꯍꯥꯟꯅꯒꯤ ꯗꯣ ꯀꯌꯥꯗꯒꯤ ꯂꯧꯋꯦ ꯍꯥꯏꯕꯅꯤꯗꯣ
ꯃꯔꯤ ꯃꯈꯥꯏꯗꯒꯤ ꯂꯧꯋꯦ ꯍꯥꯏ ꯁꯤꯟꯕꯗ ꯃꯉꯥꯒꯤ ꯁꯤꯜꯂꯦ ꯎꯝ ꯍꯨꯝ ꯍꯨꯝ
ꯌꯥꯏꯇ ꯁꯤꯁꯨ ꯀꯥꯏꯗꯩꯅꯣ
ꯈꯪꯗꯦꯗ ꯌꯥꯡ ꯇꯥꯡꯕ ꯖꯥꯠꯅꯤꯅ ꯑꯩꯗꯤ ꯈꯪꯗꯕ
ꯁꯅꯥꯗꯤ ꯇꯥꯡꯕꯅꯦ ꯑꯗꯨꯒꯤꯅꯦ ꯁꯅꯥ ꯈꯨꯗꯛꯇ ꯂꯧꯕ ꯉꯝꯗꯕꯒꯤ ꯁꯨꯝ ꯃꯔꯨꯞ ꯁꯅꯥꯔꯒ ꯂꯧꯔꯒ ꯂꯩꯕꯗꯣ ꯃꯤꯁꯤꯡ ꯑꯗꯨ ꯔꯤꯐꯟ ꯇꯧꯕꯒꯨꯝꯕ ꯌꯥꯕꯗꯤ ꯑꯑ ꯑꯗꯨꯒꯤꯔ ꯑꯗꯨꯃꯥꯏ
ꯔꯤꯐꯟ ꯑꯗꯨꯒꯨꯝꯕ ꯊꯥꯗꯦ
ꯑꯆꯨ ꯍꯥꯏꯕꯗꯤ ꯁꯅꯥ ꯇꯣ ꯂꯧꯔꯒ ꯀꯝꯄꯅꯤ ꯀꯝꯄꯅꯤꯒꯤꯁꯨ ꯂꯥꯛꯑꯕ ꯑꯗꯣ ꯁꯅꯥꯗꯣ ꯂꯧꯔꯒ ꯑꯃꯨꯛ ꯍꯣꯔꯦꯟ ꯑꯥ ꯍꯥꯏꯕꯗꯤ ꯍꯌꯦꯡꯉꯩ ꯑꯗꯨꯝ ꯄꯩꯁꯥ ꯌꯥꯎꯗ꯭ꯔꯗꯤ ꯑꯃꯨꯛ ꯑꯦꯛꯆꯦꯟꯁ ꯄꯩꯁꯥꯒ ꯑꯗꯨꯝ ꯇꯧꯕ ꯌꯥꯕꯩ ꯂꯩꯅ
ꯈꯪꯗꯦ ꯑꯗꯨꯕꯨꯗꯤ
ꯑꯗꯨꯃꯥꯏꯅ ꯇꯧꯕ ꯌꯥꯕꯁꯨ ꯌꯥꯎꯕꯅꯦ ꯀꯝꯄꯅꯤ
ꯂꯩꯁꯥꯕꯤ ꯐꯥꯗ꯭ꯔꯤ ꯐꯥꯎ ꯑꯗꯨ ꯁꯤꯖꯤꯟꯅꯗꯣꯏꯅꯦ ꯑꯩ ꯑꯗꯒꯤ ꯉꯥꯁꯨ ꯂꯧꯔꯦ ꯉꯥ ꯑꯌꯥꯏꯕꯁꯨ ꯂꯧꯔꯦ ꯑꯗꯨꯒ ꯍꯧꯖꯤꯛꯇ ꯍꯜꯂꯛꯑꯦ ꯑꯩꯁꯨ ꯋꯥꯕꯁꯤꯗꯤ
ꯑꯣ ꯁꯤꯁꯤ ꯃꯥꯥꯡ ꯁꯥꯕꯒꯥꯏ ꯍꯣꯏꯔꯦ ꯍꯥꯏꯁꯅꯦ ꯉꯁꯤꯁꯦ ꯑꯩꯒꯤ ꯑꯩꯁꯦ ꯏꯕꯤ ꯑꯃ ꯆ
ꯀꯥꯏꯗꯅꯣ ꯑꯩꯗꯤ ꯅꯪ ꯎꯝ
ꯑꯩꯗꯤ ꯏꯟꯇꯔꯚꯤꯌꯨꯗꯣ ꯂꯥꯛꯑꯒ ꯑꯗꯨꯝ ꯀꯩ ꯍꯥꯏꯗꯣꯏꯔ ꯑꯗꯨ ꯑꯗꯨꯝ ꯍꯪꯅꯔꯛꯀꯗ꯭ꯔꯥ ꯀꯣꯏꯁꯟꯗꯨꯃꯥꯏ ꯍꯪꯅꯔꯛꯀꯗ꯭ꯔꯥ ꯍꯥꯏꯅ ꯈꯝꯃꯦꯕ ꯏꯟꯇꯔꯚ꯭ꯌꯨ ꯂꯥꯔꯒ ꯔꯨꯝ ꯑꯃꯗ ꯏꯟꯇꯔꯚꯤꯌꯨ ꯂꯥꯛꯄꯁꯤꯡ ꯀꯩꯅꯣ ꯄꯣꯁ ꯑꯩꯈꯣꯏꯅ ꯃꯥꯟꯅꯕ ꯄꯣꯁꯇꯣ ꯔꯨꯝ ꯑꯃꯗ ꯊꯝꯃꯦꯅꯤ ꯔꯤꯇꯔꯟ ꯇꯦꯁ ꯑꯃꯨꯛ ꯇꯧꯕ ꯑꯁ ꯉꯁꯤꯒꯤ ꯏꯟꯇꯔꯚꯤꯌꯨꯛꯇꯧꯁꯤꯗꯤ
ꯃꯤꯃꯤ ꯀꯌꯥꯂ ꯀꯦ
ꯃꯤ ꯑꯩꯈꯣꯏꯒꯤ ꯄꯣꯁꯇꯣ ꯃꯤ ꯂꯥꯛꯄꯁ ꯇꯔꯥꯒꯨꯝꯕꯗꯤ ꯂꯥꯛꯑꯦꯕ ꯂꯥꯛꯑꯦ
ꯑꯗꯒꯤ ꯃꯤ ꯀꯌꯥ ꯂꯧꯗꯣꯏꯕ
ꯈꯪꯗꯦ ꯑꯗꯨꯣ ꯃꯣꯏꯅ ꯍꯥꯏꯔꯛꯇꯦ ꯑꯗꯨꯗꯤ
ꯇꯟꯖ ꯕ꯭ꯔꯦꯛꯦꯛꯒꯤ ꯒꯌꯥꯔꯤꯡ
ꯆꯤꯇ꯭ꯔꯤꯒꯤꯅꯦ ꯑꯗꯨꯒ ꯔꯥꯏꯇꯤꯡ ꯑꯗꯨꯒꯤꯅꯦ ꯑꯗꯨꯒ ꯈꯣꯠꯄꯁꯨ ꯌꯥꯎꯕ ꯃꯦꯠꯁꯀꯤꯁꯨ ꯀꯣ ꯀꯩꯁꯥꯟꯗꯤ ꯏ ꯂꯨꯦ
ꯃꯣꯏ ꯑꯗꯨꯗꯤ ꯀꯣꯏꯁꯟꯁꯦ ꯀꯝꯄꯤꯇꯤꯇꯤꯞ
ꯑꯗꯨ ꯃꯥꯏꯅ ꯃꯑꯣꯡꯗꯅꯦ ꯍꯥꯏꯕꯗꯤ ꯁꯔꯀꯜꯒ ꯔꯦꯛꯇꯦꯡꯒꯜꯒ ꯍꯋꯥꯏꯠ ꯀꯝꯁ ꯑꯥꯐꯇꯔ ꯗꯤꯁꯀꯨꯝꯕ ꯍꯥꯏꯕ ꯂꯩꯅ
ꯔꯤꯖꯅꯤꯡ
ꯑꯔꯤꯖꯅꯤ ꯑꯗꯨꯝ ꯃꯥꯥꯏꯖꯂ ꯍꯪꯉꯛꯄ ꯑꯁ ꯑꯩꯔꯨꯝꯗ ꯉꯥꯛꯄꯅꯦ ꯑꯗꯨꯒ ꯑꯦ ꯕꯤ ꯁꯤꯒꯤ ꯃꯇꯥꯡꯗꯁꯨ ꯑ ꯑꯦ ꯄꯤ ꯑꯥ ꯍꯥꯏꯔꯒ ꯑꯃꯨꯀꯥꯏ ꯏꯁ ꯆꯨ ꯍꯥꯏꯔꯒ ꯀꯩ ꯀꯩꯂꯣꯏ ꯍꯥꯡꯉꯛꯄꯗꯣ ꯑꯗꯨꯁꯨ ꯍꯪꯉꯛꯄ ꯑꯗꯨꯒ ꯄ꯭ꯔꯣꯐꯤꯠ ꯂꯣꯁ ꯑꯁ
ꯑꯁ ꯗꯨꯗꯤ ꯑꯦꯁ ꯑꯦꯁ ꯁꯤ ꯑꯦꯖꯥꯝꯒꯨꯝ ꯃꯥꯟꯅꯔꯦꯅꯦ ꯃꯣꯏ ꯏꯟꯇꯔꯚꯤꯑꯗꯨꯝ
ꯃꯆꯥꯒꯤ ꯃꯆꯥꯗꯤ ꯅꯠꯇ꯭ꯔꯦ ꯍꯣꯏ ꯃꯣꯏꯒꯤꯁꯨ ꯊꯧꯔꯝꯗꯣ ꯄꯨꯔꯥ ꯐꯖꯕꯗꯤ ꯐꯖꯔꯦ ꯀ ꯆꯥꯎꯔ ꯕꯔꯨꯇꯤ ꯁꯨꯖꯨꯀꯤꯒꯤꯅꯦꯅꯀꯣ ꯀꯝ ꯄꯗꯤ ꯑꯃꯒꯤꯅꯤꯅ ꯑꯗꯨ ꯑꯣꯏꯔꯁꯨ ꯔꯤꯇꯔꯟ ꯇꯧꯕ ꯀꯅ
ꯀꯃꯥꯏꯅ ꯇꯧꯈ꯭ꯔꯦꯅꯣ ꯅꯨꯡꯉꯥꯏꯕ꯭ꯔꯣ
ꯑꯁ ꯅꯨꯡꯉꯥꯏꯇꯦ ꯀꯥꯏꯗꯒꯤ ꯑꯗꯨ ꯑꯝ ꯑꯝ ꯑꯃꯨꯛꯀ ꯔꯥꯎꯟꯁꯦ ꯑꯗ ꯔꯤꯇꯟ ꯑꯃꯨꯛ ꯇꯧꯔꯦ ꯑꯃꯨꯛ ꯥꯀꯔꯥꯎ ꯑꯍꯣꯝꯅꯤꯕ ꯇꯧꯕꯗꯣ ꯍꯍ ꯑ ꯑꯗ ꯂꯣꯏꯕ ꯀꯥꯟꯗ ꯔꯤꯇꯜ ꯂꯣꯏꯕ ꯀꯥꯟꯗ ꯑꯃꯨꯛꯀ ꯁꯦꯜꯁ ꯃꯦꯅꯦꯖꯔ ꯃꯅꯥꯛꯇ ꯑꯃꯨꯛꯀ ꯆꯪꯍꯜꯂꯦ ꯀꯣꯏꯁꯜꯕꯨ ꯍꯥꯡꯉꯦ ꯃꯣꯏꯅ ꯃꯥꯅ ꯍꯥꯏꯔꯛꯄꯁꯦ ꯔꯤꯇꯟꯁꯦ ꯌꯥꯝ ꯅꯨꯡꯉꯥꯏꯇꯕ꯭ꯔꯥ ꯃ ꯑꯗꯨꯝ ꯅꯨꯡꯉꯥꯏꯇꯕ꯭ꯔ ꯌꯥꯝ ꯂꯨꯕ꯭ꯔꯣ ꯅꯪꯒꯤꯁꯦ ꯃꯥꯂꯤ ꯌꯥꯝꯗꯦꯅꯦ ꯅꯛꯅꯤꯡꯕꯅꯦ ꯃꯣꯏꯒꯤꯁꯦ ꯑꯩꯅ ꯎꯕ ꯅ ꯅꯠꯇꯣꯏꯟ ꯆꯤ ꯑꯥꯎꯠ ꯑꯣꯐ ꯇ꯭ꯋꯦꯟꯇꯤꯗ ꯑꯩꯒꯤꯗꯣ ꯊꯥꯔꯇꯤꯟ ꯈꯛꯇꯗ ꯂꯧꯏ ꯋꯥ
ꯇꯣꯏꯟꯇꯤ ꯑꯅꯅꯦ ꯌꯥꯝꯃꯦ ꯍꯥꯏꯃꯤ ꯄꯤꯌꯥꯔꯃꯤ ꯀꯅꯥ ꯑ ꯑꯇꯩꯗꯤ ꯀꯌꯥ ꯀꯌꯥ ꯂꯧꯅꯕ ꯖꯥꯠꯅꯣ ꯑꯗꯨꯗ
ꯈꯪꯗꯦ ꯃꯤ ꯑꯃꯃꯈꯛꯇ ꯆꯪꯕꯅꯤꯅ ꯑꯩꯒꯤꯗ ꯊꯥꯔꯇꯤꯟꯗꯤ ꯎꯋꯦ ꯇ꯭ꯋꯦꯟꯇꯤ ꯑꯥꯎꯠ ꯑꯣꯐ ꯇ꯭ꯋꯦꯟꯇꯤꯗꯀꯣ ꯈꯪꯗꯦ ꯃꯣꯏ ꯇꯣꯇꯦꯜꯁꯦ ꯀꯌꯥꯅꯣ ꯍꯥꯏꯕꯗꯨꯗꯤ ꯈꯪꯗꯦ
ꯌꯥꯝꯃꯦꯅꯦ ꯑꯗꯨꯗꯤ
ꯅꯣꯛꯅꯤꯡꯕꯅꯦ ꯑꯗꯣ ꯃꯣꯏꯁꯦ ꯃꯣꯏ ꯃꯥꯅ ꯑꯁꯦ ꯁꯦꯜꯁ ꯃꯦꯅꯦꯖꯔꯅꯦ ꯑꯁ ꯋꯥꯗꯤ ꯋꯥꯒꯅꯤ ꯑꯗꯨꯒꯤꯅꯦ ꯗ꯭ꯔꯥꯏꯚꯤꯡ ꯂꯥꯏꯁꯦꯟꯁꯀ ꯌꯥꯎꯕ꯭ꯔꯣ ꯑꯃꯨꯛꯀ ꯍꯪꯔꯛꯄ ꯑꯁ ꯆ ꯑꯗꯨꯗꯨꯗꯤ ꯍ
ꯖꯦꯁꯤꯕꯤ ꯐꯥꯎꯠ ꯊꯧꯋꯦ ꯍꯥꯏꯕ ꯌꯥꯗ꯭ꯔꯣ
ꯊꯧꯕ ꯍꯧꯇꯕꯀꯥꯟꯁꯤꯗ ꯗ꯭ꯔꯥꯕꯤꯡ ꯂꯥꯏꯁꯦꯟꯁ ꯀ ꯅꯤꯔꯛꯄꯗꯣ ꯑꯁ ꯑꯩꯗꯤ ꯅꯣꯛꯅꯤꯡꯕꯗ ꯀꯩꯀꯩꯅꯣ ꯖꯥꯠ ꯖꯥꯠ ꯊꯒꯂꯛꯏꯅꯦ
ꯅꯨꯡꯉꯥꯏꯔꯝꯗꯧ ꯃꯥꯜꯂꯦ ꯃꯣꯏ ꯊꯥꯕꯛꯇꯣ ꯍꯥꯏꯗꯤ
ꯍꯣꯏ ꯅꯨꯡꯉꯥꯏꯅꯤ ꯅꯨꯡꯉꯥꯏꯒꯅꯤ ꯍꯣꯒ ꯃꯣꯏꯁꯦ ꯁꯦꯂꯔꯤꯁꯦ ꯆꯥꯎꯋꯤ ꯍꯥꯏ ꯑꯗꯨꯒ ꯑꯁ ꯑꯗꯨꯅꯤ ꯆꯀꯣ ꯑꯗꯨꯝ ꯀꯝꯄꯅꯤꯒꯤ ꯕꯤꯅꯤꯐꯤꯠ ꯂꯩꯅ ꯑꯗꯨꯁꯨ ꯐꯖꯩ ꯑ ꯌꯥ ꯕꯤꯕ ꯍꯦꯜꯁ ꯀꯨꯝꯕ ꯅꯠꯇ꯭ꯔ ꯏꯟꯁꯨꯔꯦꯟꯁ ꯀꯨꯝꯕꯁꯨ ꯀꯩ ꯀꯩꯅꯣ ꯕꯤꯅꯤꯐꯤꯠꯤ ꯌꯥꯝ ꯄꯤꯕꯅꯤ
ꯀꯩ ꯄꯣꯁꯇꯅꯣ
ꯑꯩꯈꯣꯏꯕꯨꯗꯤ ꯁꯦꯂꯦꯛ ꯇꯧꯔꯣꯏꯗ ꯔꯤꯂꯦꯁꯟꯁꯤꯞ ꯃꯦꯅꯦꯖꯔ ꯍꯥꯏꯌꯦ
ꯃꯦꯅꯦꯖꯔ ꯄꯣꯁ ꯑꯣꯏꯕ ꯅꯤ ꯂꯨꯔꯤꯗꯣ ꯑꯗꯨꯒꯤ ꯑꯣꯏꯔꯝꯃꯤꯅꯦ
ꯑꯩꯅ ꯑꯦꯄ꯭ꯂꯥꯏ ꯇꯧꯕꯗꯤ ꯑꯃꯗꯅꯦꯕ ꯁꯔꯚꯤꯁ ꯑꯦꯗꯚꯥꯏꯖꯔꯒꯤꯅꯦꯕ ꯑꯗꯨ ꯃꯣꯏꯅ ꯀꯧꯔꯛꯄꯁꯤꯅ ꯔꯤꯂꯦꯁꯟꯁꯤꯞ ꯃꯦꯅꯦꯖꯔ ꯑꯃꯨꯛꯀ ꯀꯧꯔꯛꯄ
ꯎꯝ ꯎꯝ ꯅꯨꯡꯉꯥꯏ ꯅꯨꯡꯉꯥꯏꯔ ꯃꯥꯜꯂꯦ ꯅꯪ
ꯑꯥ ꯄꯨꯡ ꯀꯌꯥꯗꯒꯤ ꯆꯥꯠꯇꯣꯏꯅꯣ
ꯍꯥꯥ
ꯄꯨꯡ ꯀꯌꯥꯗꯩ ꯆꯠꯇꯣꯏꯅꯣ
ꯄꯨꯡ ꯄꯨꯡ ꯑꯦꯂꯚꯦꯟ ꯅꯪꯅꯤꯉꯥꯏꯗ ꯂꯥꯛꯑꯣ ꯍꯥꯏꯕꯅꯦ ꯍꯣꯏ ꯑꯗꯨꯝ ꯆꯠꯂꯦ ꯑꯗꯨꯒ ꯍꯜꯂꯛꯑꯒ ꯕꯖꯥꯔ ꯑꯃꯨꯛ ꯀꯣ ꯏꯕꯥꯅꯤꯁꯦ ꯀꯣꯏꯕ ꯆꯠꯂꯦ ꯕꯖꯥꯔꯗ ꯀꯩꯀꯩꯅꯣ ꯂꯧꯗꯅ ꯈꯣꯏ ꯍꯧꯖꯤꯛ ꯍꯜꯂꯛꯑꯦ
ꯇꯧꯔꯦ
ꯁꯣꯄꯤꯡ ꯗꯤ ꯇꯧꯗꯦꯗ ꯁꯣꯄꯤꯡ ꯍꯥꯏꯗꯅ ꯂꯩꯇꯗ
ꯁꯣꯄꯤꯡ ꯁꯣꯄꯤꯡ ꯇꯧꯔꯒꯗꯤ ꯑꯩꯒꯤꯁꯨ ꯌꯥꯎꯕꯤꯌꯨ ꯀꯔꯤꯅꯣ ꯅꯣꯏꯁꯦ ꯑꯩ
ꯁꯣꯄꯤꯡꯂꯣ ꯁꯣꯞꯄꯤꯡ ꯇꯧꯗꯦꯍꯦ ꯉꯁꯤꯗꯤ ꯊꯥꯡꯖꯤꯡꯒ ꯀꯩꯅꯣ ꯏꯃꯥꯟꯅꯕꯤ ꯑꯃꯥ ꯊꯦ
ꯑꯃꯗꯨ ꯑꯃꯗꯨ ꯌꯨꯝ ꯀꯔꯝ ꯀꯥꯟꯗ ꯆꯠꯇꯣꯏꯖꯥꯠꯅꯣ ꯑꯗꯨꯅ
ꯑꯃꯗ ꯌꯨꯝ ꯑ
ꯍꯥ ꯑ ꯍꯌꯦꯡ ꯆꯠꯅꯤ ꯍꯥꯏ꯫
ꯍꯌꯦꯡ ꯌꯣ ꯑꯣ ꯍꯌꯦꯡ ꯑꯌꯨꯛꯇꯨ ꯀꯩꯅꯣ ꯏꯆꯦꯖꯨ ꯆꯠꯀꯅꯤ ꯍꯥꯏꯕꯅꯤ ꯆꯠꯃꯤꯟꯅꯕ ꯌꯥꯔꯦ ꯃꯥ꯫
ꯑ ꯑꯁꯤ ꯔꯤꯖꯤꯌꯥ ꯃꯥꯒꯤ ꯑꯗꯨꯗꯀꯣ꯫
ꯑ ꯑꯣ꯫ ꯃꯥꯏ ꯒꯥꯔꯤ ꯆꯠꯇꯣꯏꯔꯥ꯫ ꯑꯗꯨꯗꯒꯤ ꯃꯥꯏ ꯒꯥꯔꯤꯗ ꯁꯤ ꯕꯖꯥꯔꯗ ꯂꯩꯔꯝꯕꯅꯤꯅꯦ꯫
ꯈꯪꯗꯦ ꯃꯐꯝꯗꯤ ꯀꯥꯏꯗꯔ ꯈꯪꯗꯦ꯫
ꯀꯩꯊꯦꯜ ꯂꯝꯕꯤꯗ ꯂꯩꯔꯒꯗꯤ ꯆꯠꯃꯤꯟꯅꯕ ꯌꯥꯕ꯫
ꯏꯆꯦꯁꯨ ꯆꯠꯀꯅꯤ ꯍꯥꯏꯕꯅꯦ꯫
ꯍꯌꯦꯡ ꯆꯠꯀꯅꯤ ꯍꯥꯏꯕ ꯑꯗꯣ ꯃꯣꯏ ꯅꯣꯏ ꯀꯩꯅꯣ ꯎꯝ ꯏꯇꯩ ꯂꯥꯛꯇꯕ꯭ꯔꯣꯅꯦ꯫
ꯂꯥꯛꯇꯦ ꯏꯇꯩ ꯀꯥꯏꯅ ꯑꯩꯗꯤ ꯏꯕꯥꯏ ꯍꯥꯏꯗꯣꯏꯅꯦ ꯀꯔꯤꯒꯤꯅꯣ ꯁꯦꯔꯥꯟ ꯇꯨꯔꯥꯟ꯫
ꯏꯕꯥꯏꯔ ꯏꯇꯩ ꯀꯧꯕ ꯅꯠꯇ꯭ꯔꯣ꯫
ꯑꯦ ꯅꯨꯄꯤꯅ ꯅꯨꯄꯤꯅ ꯃꯆꯦꯒꯤ ꯅꯨꯄꯥꯕꯨ ꯅꯨꯄꯤꯅ ꯏꯇꯩ ꯀꯧꯗꯏꯕ ꯑꯩ ꯅꯨꯄꯥꯅ ꯏꯆꯦꯒꯤ ꯅꯨꯄꯥꯕꯨ ꯏꯕꯥꯏ ꯀꯧꯗꯣꯏꯕ꯫
ꯏꯁ ꯏꯁ ꯆꯨꯝꯃꯤꯅ ꯑꯩꯅ ꯍꯥꯏ ꯏꯇꯩ
ꯅꯪ ꯅꯪꯗꯤ ꯑ ꯑꯣꯂꯤꯚꯔꯒꯤ ꯃꯣꯏ ꯑꯣꯂꯤꯚꯔꯒꯤ ꯃꯄꯥꯗ ꯏꯇꯩ ꯀꯧꯗꯣꯏꯅꯦ꯫
ꯀꯧꯕꯅꯦ꯫
ꯀꯧꯗꯣꯏꯅꯦ ꯑꯗꯨꯒ ꯅꯣꯏ ꯅꯅꯥꯎꯅꯨꯄꯥꯒ ꯅꯌꯥꯝꯕ ꯁꯣꯡꯁꯇꯔꯗ ꯃꯣꯏꯗꯤ
ꯑꯣ ꯈꯪꯉꯦ ꯈꯪꯉꯦ꯫ ꯅꯨꯄꯥꯁꯤꯡꯅ ꯀꯧꯒꯕꯗꯗꯤ ꯏꯕꯥꯢ ꯍꯣꯏ ꯈꯉꯦ ꯈꯉꯦ ꯑꯦ ꯒꯌꯥꯟ ꯇꯥꯔꯦ
ꯈꯔ ꯅꯣꯛꯀꯦ
ꯎꯝ ꯅꯣꯛꯑꯣ ꯅꯣꯛꯑꯣ ꯀꯥꯏꯗꯦ꯫
ꯁꯤꯡꯖꯨꯒꯨꯝꯕ ꯄꯨꯔꯛꯇ꯭ꯔꯣ ꯅꯪ ꯕꯖꯥꯔ ꯆꯠꯂ ꯑꯗꯩ ꯕꯣꯔꯥꯒꯨꯝꯕ ꯀꯔꯤꯁꯨ ꯆꯥꯅꯤꯡꯉꯥꯏ ꯂꯩꯇ꯭ꯔꯦ꯫ ꯆꯥꯅꯤꯡꯉꯥꯏ ꯄꯨꯔꯛꯇ꯭ꯔꯕꯣ ꯍꯥꯏꯖ
ꯀꯩꯁꯨ ꯄꯨꯔꯛꯇꯦꯕꯣ꯫ ꯍꯨꯃꯥꯡ ꯁꯥꯕꯒ ꯍꯧꯖꯤꯛꯁꯦ ꯑꯩꯔꯨꯕ ꯆꯠꯇꯣꯏꯅꯦ
ꯋꯥꯀꯤꯡ ꯆꯠꯂꯗ꯭ꯔꯣ ꯉꯦꯁꯤꯗꯤ
ꯆꯠꯂꯔꯣꯏ ꯋꯀꯤꯡ ꯆꯠꯂꯔꯣꯏ ꯉꯝꯗ꯭ꯔꯦ ꯑꯩꯈꯣꯏꯁꯦ ꯋꯥꯕꯅ
ꯁꯦꯁ ꯑꯩꯗꯤ ꯆꯂꯅꯤ ꯑꯩ ꯍꯟꯗꯛ ꯐꯨꯠꯕꯣꯜꯒ ꯑꯃꯨꯛ ꯁꯥꯟꯅꯔꯦ ꯋꯥꯛꯀꯤꯡꯁꯨ ꯆꯦꯜꯂꯦ ꯑꯗꯨꯒꯤ ꯑ ꯍꯛꯆꯥꯡꯁꯨ ꯌꯥꯗ꯭ꯔꯦꯅꯦ ꯌꯥꯝ ꯋꯥꯔꯦꯅꯦ ꯍꯥꯟꯅꯒ ꯃꯥꯟꯅꯗ꯭ꯔꯦꯅꯦ
ꯋꯥꯔꯗꯤ ꯇꯣꯡꯉꯡꯂꯒ ꯂ ꯍꯥꯏꯔꯣ ꯍ
ꯂꯦꯡꯕ ꯉꯉꯝꯗꯣꯏꯅꯦ ꯇꯨꯝꯃꯗꯤ ꯏꯁꯥꯁꯨ ꯑꯃꯨꯛ ꯅꯣꯏꯗꯧꯕ ꯑꯗꯨ ꯇꯜꯂꯕ
ꯃꯅ ꯑꯃ ꯑ
ꯍꯥꯥ
ꯑꯩ ꯍꯣꯔꯦꯟꯗ ꯑꯃꯨꯛ ꯇꯧꯔꯛꯁꯦ ꯑꯩ ꯏꯔꯨꯕ ꯆꯠꯀꯦ
ꯉꯈꯣꯏ
ꯀꯣꯗꯤꯒꯦ ꯉꯥꯏ ꯐꯣꯟ
ꯑꯒ ꯋꯥꯔꯤ ꯋꯥꯔꯤ ꯁꯥꯒꯁ
ꯆꯂꯦ ꯍꯦ ꯏꯔꯅꯤꯉ
ꯊꯔꯦ ꯀꯣ ꯊꯃꯦꯀꯣ ꯑ